ꯍꯜꯂꯣ ꯑ ꯇꯥꯕꯔꯣ
ꯑ ꯇꯏꯌꯦ꯫
ꯑꯣ ꯑꯩꯅ ꯃꯈꯨꯛꯣꯟ ꯌꯥꯝ ꯂꯥꯡꯉꯤꯗ
ꯐꯟ ꯃꯣꯟꯅ ꯃꯥꯂꯦ꯫
ꯑꯣ
ꯑꯩꯩꯗꯣ ꯐꯦꯟ ꯑꯣꯟ ꯇꯧꯕ ꯂꯥꯡꯉꯤꯕ꯭ꯔꯣ
ꯌꯥꯔꯦꯗ ꯂꯥꯡꯉꯁꯅꯨ
ꯐꯔ ꯃꯅꯤ ꯑꯩ ꯊ ꯊꯣ ꯐ꯭ꯔꯕꯅꯦ꯫
ꯎꯝ
ꯁꯥꯕꯤꯒꯀꯣ ꯑꯩꯅ ꯑꯣꯟ ꯇꯧꯕ
ꯑꯗꯨꯗꯤ ꯏꯆꯦꯁꯦ ꯀꯩ ꯂꯝꯗꯨꯒꯤ ꯑꯣꯏꯔꯕꯅꯣ
ꯄꯤ ꯑꯦꯝ ꯑꯦꯜꯗꯒꯤ
ꯑꯣ
ꯅꯪꯗꯤ꯫
ꯑꯩꯗꯤ ꯏꯝꯐꯥꯜꯒꯤ꯫
ꯑꯣ ꯑꯣ
ꯎꯝ
ꯍꯧꯖꯤꯛꯁꯨ ꯑꯗꯨꯗ ꯂꯩꯕ꯭ꯔꯥ?
ꯑꯗꯨꯗꯗꯤ ꯂꯩꯇ꯭ꯔꯦ꯫
ꯀꯗꯥꯏ ꯂꯩꯕ ꯑꯗꯨꯗꯤ꯫
ꯑꯩꯣꯏ ꯈꯨꯟꯗ
ꯑꯆꯥ ꯅꯨꯡꯉꯥꯏꯅꯦ꯫ ꯈꯨꯟꯗ ꯑꯗꯨꯝ ꯂꯩꯕ꯭ꯔꯥ ꯅꯠꯇ꯭ꯔꯒ ꯍꯟꯗꯛ ꯈꯛꯇ ꯆꯠꯄ꯭ꯔꯥ
ꯍꯥ
ꯍꯥꯥ
ꯍ ꯇꯥꯗꯔꯦ ꯑꯃꯨꯛꯀꯥ ꯍꯨꯌꯣ ꯫
ꯏꯁꯥ ꯈꯨꯟꯗ ꯑꯗꯨꯝ ꯂꯩꯕ꯭ꯔꯥ ꯅꯠꯇ꯭ꯔꯒ ꯍꯟꯗꯛꯅ ꯆꯠꯄ꯭ꯔꯥ ꯍꯥꯏꯕ
ꯑ ꯑ ꯈꯨ ꯈꯨꯗ ꯑꯗꯨꯝ ꯂꯩꯏꯂ
ꯑꯣ ꯈꯨꯟꯗ ꯂꯩꯔꯗꯤ ꯑꯍꯥꯎ ꯑꯍꯥꯎꯕ ꯆꯥꯔꯕꯅꯤꯅ꯫
ꯑꯍꯎ ꯆꯉ ꯂꯩꯇ ꯋꯥ
ꯏꯁꯥ ꯍꯟꯗꯛ ꯀꯣꯔꯟꯒꯨꯝꯕ ꯍꯥꯏꯗꯤ ꯑꯅꯧ ꯑꯅꯧꯕ ꯊꯣꯛꯑꯕꯅꯤꯅ ꯍꯩꯒꯨꯝꯕꯁꯨ ꯉꯥꯏꯔꯦ꯫
ꯏꯅꯥꯎ ꯈꯛꯇꯅꯤꯗ ꯑꯩꯈꯣꯏ ꯀꯔꯤꯗꯤ ꯂꯩꯕꯦ꯫
ꯍꯩꯅꯧꯁꯨ ꯍꯥꯎꯕꯅꯦꯗ
ꯎꯝ ꯏꯅꯧꯗꯤ ꯆꯥꯃꯟꯕꯒꯤ ꯆꯥꯅꯤꯡꯗ꯭ꯔꯦꯕ
ꯑ ꯑꯩꯈꯣꯏꯗꯤ ꯅꯨꯡꯇꯤꯒꯤꯤ ꯆꯥꯅꯤꯡꯉꯤꯗ
ꯅꯣꯏꯗꯗꯤ ꯐꯪꯗ꯭ꯔꯣ
ꯑꯩꯈꯣꯏꯗꯤ ꯂꯩꯇꯕꯅꯤꯅ ꯆꯥꯅꯤꯡꯕ ꯂꯩꯔꯒ ꯆꯥꯕꯒꯤ꯫
ꯑꯧ ꯂꯩꯔꯗꯤ ꯑꯗꯨꯝ ꯆꯠꯅꯤꯡꯉꯣꯏ ꯂꯩꯇ꯭ꯔꯗꯤ ꯑꯗꯨꯝ ꯆꯠꯅꯤꯡꯉꯅꯤ꯫
ꯑꯩꯈꯣꯏꯗꯤꯅꯦ ꯑꯩꯈꯣꯏ ꯌꯨꯝ ꯃꯅꯥꯛꯇ ꯃꯤꯒꯤ ꯂꯩꯌꯦꯕ꯫ ꯑꯗꯨ ꯃꯤꯒꯤ ꯂꯩꯕꯗꯣ ꯄꯤꯛꯄ ꯀꯥꯟꯗꯗꯤ ꯊꯨꯝꯕ ꯆꯥꯕꯗꯣ ꯌꯥꯝ ꯍꯕꯗꯣ ꯑꯗꯨꯒꯤ ꯃꯤꯒꯤ ꯍꯦꯛꯑ ꯑꯗꯨꯝ ꯆꯥꯗꯣꯏꯅꯦ ꯑꯩꯈꯣꯏꯒꯤ ꯂꯩꯇꯕꯒꯤ
ꯁꯣꯝꯁꯦ ꯆꯍꯤꯗꯤ ꯀꯌꯥ ꯁꯨꯔꯒꯦ ꯑꯍꯟ ꯃꯥꯜ ꯑꯍꯟ ꯃꯥꯜꯂꯤꯗ
ꯍꯣꯏ ꯅꯪꯗꯤ ꯑꯩꯉꯣꯟꯗꯒꯤ ꯑꯉꯥꯡ ꯑꯣꯏꯗꯣꯏꯅꯤ
ꯑ ꯅꯆꯥꯅꯦ ꯑꯩꯗꯤ
ꯑꯗꯨꯅ ꯐꯥꯔꯦ
ꯎꯝ ꯏꯃꯥ ꯀꯧꯔꯣꯔ ꯍꯥꯥ
ꯆꯍꯤ ꯀꯌꯥꯅꯣ
ꯑꯩꯔꯣ ꯀꯨꯟꯊ꯭ꯔꯥ ꯃꯔꯤ
ꯏꯁ ꯅꯪꯒꯤ ꯑ ꯅꯪꯒꯤ ꯀꯣꯛꯇꯣ ꯑꯉꯥꯡ ꯃꯆꯥ ꯎꯝ ꯅꯪ ꯈꯪꯉꯝꯅꯤꯅ ꯊꯥ ꯑꯃꯒꯨꯝꯕꯗꯤ ꯃꯤꯡ ꯃꯤꯡꯂꯥꯎꯕ ꯃꯀꯣꯛꯇ ꯂꯩꯕꯗꯣ
ꯎꯝ
ꯁꯣꯐ ꯑꯣꯏꯕꯗꯣ ꯑꯗꯨꯁꯨ ꯀꯣꯛꯑꯝꯈꯤꯔꯣꯏ ꯅꯪ
ꯑꯦ ꯑꯦ ꯑꯗꯨꯃꯥꯏꯅꯗꯤ ꯍꯥꯏꯅꯒꯨꯝꯁꯤꯗ ꯅꯪꯁꯦ ꯆꯍꯤ ꯇ꯭ꯋꯦꯟꯇꯤ ꯐꯥꯏꯚ ꯇ꯭ꯋꯦꯟꯇꯤ ꯁꯤꯛꯁꯇꯤ ꯌꯧꯔꯝꯃꯅꯤ
ꯌꯥꯝ ꯍꯩꯌꯦꯀꯣ ꯆꯍꯤ ꯍꯥꯏꯕ
ꯑꯧ ꯃꯥꯟꯕꯥ
ꯃꯥꯅꯤ ꯃꯥꯅꯤ ꯆꯨꯝꯃꯤ
ꯎꯝ
ꯌꯥꯝ ꯍꯩꯔꯦ ꯑꯉꯥꯡꯁꯤꯡꯁꯦ ꯅꯪꯗꯤ ꯅꯥꯏꯟꯇꯤꯟꯒꯨꯝꯕ ꯑꯣꯏꯔꯝꯗꯣꯏ ꯃꯥꯜꯂꯦ ꯑꯩꯅ ꯈꯟꯕꯗ
ꯑꯗ ꯅꯪꯁꯨ ꯆꯨꯝꯃꯦꯍꯦ
ꯐꯖꯅ ꯆꯨꯝꯃꯤꯍꯦ ꯁꯤꯗꯤ
ꯋꯥꯉꯥꯡꯗꯣ ꯋꯥꯉꯥꯡꯗꯣ ꯎꯝ ꯈꯥꯡꯗꯦ ꯆꯨꯝꯕ꯭ꯔꯥ ꯆꯨꯝꯗ꯭ꯔꯕ ꯑꯗꯨ ꯎꯝ ꯉꯥꯡꯊꯣꯛꯄꯗ ꯂꯩꯌꯦꯗꯅ ꯑꯁꯤꯒꯤ ꯆꯍꯤ ꯃꯥꯟꯂꯦ ꯍꯥꯏꯕꯗꯨ
ꯎꯝ
ꯑꯗꯨꯃꯥꯏꯅ ꯑꯣꯏꯕ ꯆꯨꯝꯕꯔꯥ
ꯆꯨꯝꯃꯦ ꯇꯨꯝꯃꯦ ꯌꯥꯝ ꯍꯩꯔꯦ
ꯎꯝ ꯍꯩꯔꯝꯅꯤ
ꯎꯝ ꯌꯥꯝ ꯍꯩꯔꯦ
ꯉꯁꯤꯗꯤ ꯀꯔꯤ ꯃꯊꯦꯜ ꯆꯥꯔꯕ ꯅꯣꯏꯗꯤ
ꯑꯩꯔꯣ
ꯎꯝ
ꯈꯣꯏ ꯀꯣꯀꯣꯗꯥꯏꯜ ꯆꯥꯏꯌꯦ
ꯀꯔꯤꯅꯣꯅꯦ ꯀꯣꯀꯣꯗꯏꯜ ꯆꯥꯏ ꯍꯥꯏꯁꯤꯕꯣ
ꯑ ꯀꯔꯤ ꯍꯥꯏꯁꯤꯔ ꯑꯝ ꯏꯁꯤꯡꯗ ꯂꯩꯕ ꯏꯁꯤꯡꯗꯁꯨ ꯂꯩꯕ ꯌꯥꯕ
ꯑꯥ
ꯑꯗꯨ ꯁꯥꯗꯣ ꯈꯪꯕꯔ ꯀꯣꯀꯣꯗꯥꯏꯜ ꯈꯪꯗꯕꯔꯥ ꯇꯣꯔꯇꯣꯁꯇꯤ ꯅꯠꯇꯕ ꯀꯣꯀꯣ ꯀ꯭ꯔꯣꯀꯣꯗꯥꯏꯜ
ꯀꯣꯀꯣꯗꯥꯏꯜ ꯗꯤ ꯑꯩ ꯈꯪꯗꯦꯍꯦ
ꯑꯣ ꯑꯗꯨ ꯇꯥꯕ
ꯍꯧꯕ꯭ꯔꯥꯅꯦ
ꯎꯝ
ꯍꯣꯔꯦꯟ ꯐꯨꯗ ꯄꯣꯏꯖꯟ ꯑꯣꯏꯔ ꯂꯩꯅꯤꯀꯣ
ꯑꯦ ꯂꯩꯔꯣꯏꯍꯦ ꯑꯩꯈꯣꯏꯗꯤ ꯍꯤꯟꯖꯥꯡ ꯆꯥꯅꯤꯡꯉꯥꯏ ꯂꯩꯇ꯭ꯔꯗꯤ ꯂꯤꯟ ꯊꯤꯕ ꯆꯠꯂꯒ ꯑꯗꯨꯝ ꯆꯥꯕꯅꯦ
ꯎꯝ ꯇꯧꯔꯝꯅꯤ ꯅꯣꯏ ꯅꯨꯄꯥ ꯃꯆꯥꯁꯤꯡꯁꯦ
ꯑꯥ ꯑꯁ ꯀꯪꯉꯧ ꯉꯧꯔꯥꯒ ꯑꯩꯔꯣ ꯏꯂꯤꯕꯦꯟ ꯀꯥꯗꯥ ꯉꯥꯏꯔꯤꯌꯦ
ꯀꯔꯤ ꯁꯀꯨ꯭ꯜꯗ
ꯅꯣꯅꯦꯗ
ꯑꯣ ꯅꯨꯡꯉꯥꯏꯔꯤꯅꯦ
ꯎꯝ ꯏꯝꯐꯥꯜꯗ ꯀꯥꯅꯤꯡꯗꯦꯕ
ꯍꯣꯏꯗꯥ ꯅꯣꯅꯦꯗ ꯀꯥꯥꯎꯗ
ꯎꯝ
ꯑꯗꯨꯗꯨꯅ ꯐꯥꯔꯦ ꯈꯨꯟꯁꯨ ꯅꯛꯄ
ꯗꯣ ꯑꯩꯒꯤꯗꯤ ꯅꯛꯇꯦ
ꯂꯥꯞꯄꯁꯨ ꯀꯥꯏꯗ꯭ꯔꯦꯗ
ꯅꯠꯇ꯭ꯔꯥ
ꯑꯧ ꯃꯥꯅꯦ
ꯅꯪ ꯑꯉꯥꯡꯅꯤꯅ ꯌꯥꯝ ꯂꯣꯛꯑꯦꯍꯦ
ꯑꯁ ꯅꯪꯗꯤ ꯅꯣꯛꯇ꯭ꯔꯣ
ꯑꯩꯗꯤ ꯗꯨꯝ ꯀꯥꯞꯄ ꯂꯩꯌꯦ
ꯑꯩꯗꯤ ꯅꯨꯡꯇꯤꯒꯤ ꯑꯗꯨꯝ ꯅꯣꯛꯑꯦꯗ ꯅꯣꯛ ꯅꯣꯛꯇꯕ ꯅꯨꯃꯤꯠ ꯂꯩꯇꯦꯕ
ꯅꯣꯛꯀꯥꯗꯧꯕꯅꯦ ꯍꯥꯏꯗꯤ ꯑꯥ ꯚꯤꯇꯥꯃꯤꯟꯅꯦ ꯀꯩꯅꯣ ꯅꯪ ꯇꯥꯃꯤꯟ ꯂꯩꯔꯒ ꯆꯥꯗꯤ ꯄꯩꯁꯥ ꯇꯥ ꯄꯩꯁꯥ ꯇꯤꯡꯗꯣꯏꯅꯦ
ꯚꯤꯇꯥꯃꯤꯟ ꯌꯥꯝꯕ ꯌꯥꯝꯃꯟꯕꯩꯔꯥ ꯈꯪꯗꯦꯅꯦ
ꯈꯥꯏꯔꯛꯑꯣ ꯈꯔ ꯑꯩꯈꯣꯏꯒꯤꯁꯨ ꯅꯆꯦ ꯑꯩꯈꯣꯏꯒꯤꯁꯨ
ꯌꯦꯟꯁꯥꯡ ꯆꯥꯕꯅꯤꯅ ꯑꯁꯨ
ꯅꯪꯁꯨ ꯇꯥꯔꯣ
ꯃꯈꯥ ꯃꯈꯥ ꯇꯥꯔꯒ ꯍꯥꯏꯅꯤꯡꯉꯥꯏ ꯂꯩꯇ꯭ꯔꯦꯍꯦ ꯈꯨꯀꯗ ꯆꯥꯕꯅꯤꯅ ꯀꯅꯥꯅ ꯐꯥꯔꯛꯄ꯭ꯔꯣ
ꯑꯩꯅ ꯐꯥꯔꯛꯄ
ꯑꯣ
ꯉꯁꯥꯏ ꯑꯌꯨꯛꯇ ꯆꯠꯂ ꯂꯧꯕꯨꯛꯇ ꯆꯠꯄꯅꯦꯕ ꯑꯗꯨꯗ ꯐꯪ
ꯅꯣꯡꯃ ꯑꯩꯁꯨ ꯇꯥꯡꯗꯕ ꯑꯩꯒꯤꯁꯨ ꯐꯥꯕꯤꯔꯛꯑꯣ
ꯑꯥꯎ
ꯑꯗꯨꯅ ꯐꯥꯔꯅꯤ ꯎꯝ
ꯄꯨ ꯄꯨꯔꯛ ꯎꯔꯥ
ꯍꯣꯏ
ꯎꯝ
ꯃꯁꯛ ꯈꯪꯗꯕ ꯌꯦꯟꯁꯥꯡ ꯆꯥꯕꯅꯤꯅ
ꯇꯤ ꯑꯦꯝ ꯑꯦꯜ ꯗꯨꯗꯤ ꯂꯥꯏꯠꯇ ꯔꯤꯒꯨꯂꯔ ꯇꯧꯅꯤꯉꯥꯏꯅꯤ ꯀꯣ ꯇꯤ ꯑꯦꯝ ꯑꯦꯜꯗꯀꯣ
ꯎꯝ
ꯃꯩ ꯃꯩꯗꯣ ꯔꯤꯒꯨꯂꯔ ꯇꯧꯗꯦ ꯍꯥꯏꯕꯅꯤꯕ
ꯍꯣꯏ ꯍꯣꯏ ꯔꯤꯒꯨꯂꯔ ꯑꯣꯏꯗꯕꯅꯦ ꯍꯥꯏꯗꯤ ꯔꯦꯅꯤ ꯁꯤꯖꯟ ꯑꯣꯏꯗꯅ
ꯑꯥ
ꯑꯗꯨꯒꯤ ꯅꯨꯡꯁꯤꯠ ꯁꯦꯠꯀꯅꯤ ꯑꯃꯨꯛꯀ ꯊꯧꯔꯤ ꯇꯥꯠꯀꯅꯤ ꯑꯃꯨꯛꯀ ꯑꯗꯨ ꯑꯗꯥ ꯇꯧꯕ
ꯑ ꯁꯤꯗꯤ ꯌꯥꯗꯃ ꯍ
ꯍꯣꯏ ꯅꯣꯏ ꯕꯤ ꯕꯤ ꯑꯦꯁ ꯂꯣꯏꯔꯕꯣ
ꯑꯩꯈꯣꯏ ꯕꯦꯁ ꯂꯩꯇꯦꯗ
ꯀꯩꯒꯤꯔꯣ
ꯈꯪꯗꯦ ꯁꯦꯞꯇꯦꯝꯕꯔ ꯗꯤꯁꯦꯝꯕꯔ ꯂ ꯑꯣꯏꯒꯦꯔ ꯈꯪꯒꯦ ꯁꯦꯞꯇꯦꯝꯕꯔ ꯑꯣꯛꯇꯣꯕꯔ ꯂ
ꯑꯣ ꯑꯗꯨ ꯑꯣꯏꯔꯁꯨꯖꯨꯟꯗ ꯖꯨꯟ ꯖꯨꯟꯗ ꯇꯧꯕꯅ ꯅꯨꯡꯉꯥꯏꯕꯅꯦ ꯍꯥꯏꯗꯤ ꯃꯇꯝꯝ ꯑꯣꯏꯕꯒꯤ ꯃꯇꯗꯨꯗ ꯇꯧꯕꯁꯤꯅ ꯍꯦꯟꯅ ꯅꯨꯡꯉꯥꯏꯊꯣꯛꯏꯦ
ꯕꯤ ꯚꯦꯁꯇꯤ ꯑꯉꯥꯡ ꯑꯉꯥꯡꯁꯤꯡꯒꯤꯅꯦꯗ
ꯑꯦ ꯅꯪ ꯅꯣꯏꯁꯨ ꯌꯥꯡ ꯑꯦꯗꯣꯗ ꯌꯥꯎꯕ ꯌꯥꯔꯤꯍꯦ
ꯑꯩꯈꯣꯏꯒꯤ ꯑꯣꯖꯥ ꯂꯩꯇꯕ
ꯑꯣ
ꯑꯣꯖꯥꯁꯤꯡꯗꯣꯒꯨꯝꯕ ꯑꯩꯒꯨꯝꯕ ꯑꯣꯏꯕ
ꯑꯩ ꯑꯣꯏꯅ ꯑꯣꯖꯥ ꯑꯣꯏꯔꯁꯤꯔ ꯈꯪꯗꯦꯅꯦ ꯅꯣꯏꯒꯤ ꯑꯗꯨꯗꯤ
ꯍꯣꯏꯗ ꯗꯥꯟꯁ ꯇꯧꯕꯗꯤ ꯍꯩꯈꯔꯕꯅꯤꯅ
ꯑ ꯇꯗꯥꯥꯟꯁꯕ ꯀꯥꯏ ꯍꯅꯦꯗꯣ ꯃꯃꯤꯒꯤꯗꯤꯄꯤ
ꯎꯝ ꯏꯁꯩ ꯁꯛꯄ ꯍꯥꯏꯔꯗꯤ ꯌꯥꯔꯦ ꯑꯗꯨꯗꯤ
ꯌꯥꯔꯦ ꯏꯁꯩ ꯁꯛꯀꯦꯔꯥ ꯖꯒꯣꯏ ꯁꯥꯒꯦꯗꯤ ꯑꯩ ꯖꯒꯣꯏ ꯑꯣꯏꯅ ꯁꯥꯔꯒꯦ
ꯍꯖ ꯀꯣꯁꯔ ꯔꯣꯄꯣ ꯇꯗꯥꯁ꯭ꯔꯥ
ꯏꯁꯩ ꯑꯣꯏꯅ ꯁꯛꯀꯦꯔꯥ ꯖꯒꯣꯏ ꯑꯣꯏꯅ ꯁꯥꯈꯔꯦꯅ
ꯑꯩꯗꯤ ꯅꯤꯡꯅꯤꯃ
ꯀꯥꯔꯤꯕ
ꯑꯅꯤ ꯑꯃ ꯍꯥꯏ ꯑꯩꯗꯤ
ꯏꯁ ꯍꯣꯏꯅꯦ ꯅꯣꯏꯗꯤ ꯑꯉꯥꯡꯅ ꯌꯥꯝ ꯏꯅꯔꯖꯤꯦꯇꯤꯛ ꯂꯩꯕ ꯃꯇꯝꯅꯤꯅ ꯑꯩ ꯌꯥꯡ ꯌꯥꯡ ꯉꯧꯔꯕꯅꯤꯅ ꯑꯅꯤꯃ ꯍꯩꯔꯝꯅꯤ
ꯎꯝ
ꯑꯩꯈꯣꯏꯗꯤ ꯑꯍꯥꯟꯕ ꯑꯣꯏꯔꯕꯅꯤꯅ ꯑ ꯈꯨꯅꯧꯒꯁꯦ ꯌꯥꯁꯤꯜꯂꯥꯛꯇ꯭ꯔꯦꯕ
ꯅꯪ ꯃꯩꯇꯩ ꯂꯣꯟ ꯍꯥꯝ ꯉꯥꯡꯕ ꯍꯩꯅꯦ
ꯍꯩ ꯇꯕꯅꯦꯍꯦ
ꯌꯥꯝ ꯍꯩꯔꯦ ꯉꯔꯥꯡ ꯅꯍꯥꯟ ꯀꯣꯜ ꯇꯧꯔꯛꯄ ꯅꯨꯄꯤ ꯑꯃ ꯂꯩꯕ ꯃꯤꯇꯩꯩ ꯂꯣꯟ ꯉꯥꯡꯕ ꯍꯩꯇꯕ ꯑꯃ ꯂꯩꯕ
ꯑ ꯅꯪꯗꯤ ꯅꯪꯁꯨ ꯌꯥꯝꯅ ꯍꯩꯗꯨꯗꯤ
ꯑꯁ ꯑꯩꯥꯏꯁꯨ ꯍꯩꯇꯦꯍꯦ ꯄꯪꯉꯡ ꯉꯥꯡꯉꯤꯕ ꯆꯤꯟꯗ ꯊꯣꯛꯄꯗꯣ ꯑꯗꯨꯝ ꯉꯥꯡꯕꯅꯦ
ꯉꯥꯡꯉ ꯍꯩꯔꯛꯇꯣꯏꯅꯦ ꯉꯥꯡꯗꯗꯤ ꯁꯨꯡꯍꯩ ꯍꯩꯔꯛꯑꯔꯣꯏ ꯀꯝ ꯀꯥꯟꯗ ꯃꯨꯀ ꯑ ꯁ꯭ꯀꯨꯜ ꯀꯥꯕ ꯍꯧꯗꯣꯏꯅꯣ ꯅꯣꯏ
ꯖꯨꯟ ꯖꯨꯂꯥꯏ
ꯄꯥꯜꯂꯝꯃꯅꯤꯅꯦ ꯄꯥꯜꯂꯝꯃꯅꯤꯅꯦ ꯁ꯭ꯀꯨꯜ ꯀꯨꯏꯅ ꯁꯨꯇꯤꯔꯒ ꯑꯃꯨꯒ ꯀꯥꯕ ꯆꯠꯄꯁꯨ ꯕꯤꯠ ꯇꯦꯛꯄ ꯑꯃꯅꯤꯅꯦꯍꯦ
ꯎꯝ ꯑꯩꯗꯤ ꯔꯤꯒꯨꯂꯔ ꯀꯥꯔꯣꯏꯅ
ꯑꯣ
ꯃꯤꯡꯕꯥꯎ ꯏꯕ ꯍꯩꯇ꯭ꯔꯦꯅꯦ ꯀꯃꯟꯗꯕꯒꯤ
ꯎꯝ ꯀꯥꯕ ꯍꯧꯔꯣꯀꯣ ꯉꯁꯤꯗꯒꯤ
ꯑꯧ
ꯈꯨꯟꯗꯗꯤ ꯀꯔꯤ ꯀꯔꯤ ꯌꯦꯟꯁꯥꯡ ꯌꯥꯝꯕ꯭ꯔꯥ ꯍꯟꯗꯛ
ꯀꯔꯤ ꯍꯥꯏꯁꯤꯔ
ꯒꯥꯟ ꯑꯔꯦ ꯀꯔꯤ ꯆꯥ ꯂꯩꯕꯔ ꯑꯗꯨꯗꯤ ꯅꯣꯏꯗꯤ
ꯑꯩꯈꯣꯏꯔꯣ ꯑꯩꯈꯣꯏꯗꯤ ꯌꯦꯟ ꯉꯥꯛꯇ ꯑꯗꯨꯝ ꯆꯥꯔ ꯂꯩꯔꯦ
ꯎꯨ ꯚꯤꯇꯥꯃꯤꯟ ꯌꯥꯝꯃꯤꯀꯥꯟꯗ ꯑꯃꯨꯛꯀꯥ ꯌꯦꯟ ꯉꯥꯛꯇꯥ ꯆꯥꯔꯗꯤ ꯌꯥꯔꯣꯏꯌꯦ
ꯍꯧꯖꯤꯛꯇꯤ ꯃꯥꯏꯔꯦꯟ ꯃꯅꯥꯗꯣ
ꯎꯝ
ꯑꯗꯨ ꯑꯣꯏꯅ ꯌꯥꯝꯃꯤꯅ
ꯑꯁ ꯑꯩꯗꯤ ꯌꯥꯝ ꯍꯥꯎꯋꯦ ꯑꯗꯨꯗꯣ
ꯎꯝ
ꯃꯥꯏꯔꯦꯟ ꯃꯅꯥꯗꯨꯗ ꯃꯔꯦꯟꯒꯤ ꯑꯥ ꯃꯔꯦꯟ ꯃꯆꯥ ꯃꯆꯥ ꯌꯥꯎꯕꯗꯣ
ꯑꯥ
ꯑꯁ ꯌꯥꯝ ꯆꯥꯅꯤꯡꯉꯦ ꯑꯩꯗꯤ ꯑꯗꯨꯗꯣ ꯃꯅꯥꯒ ꯌꯥꯎꯔꯒ ꯑꯣ ꯊꯣꯛꯂꯛꯇ꯭ꯔꯤꯕꯣ
ꯑꯣ ꯃꯥꯒꯤ ꯂꯩꯒꯗꯨ ꯁꯥꯠꯇ꯭ꯔꯤꯕ
ꯑꯣ ꯂꯩꯗꯣ ꯀꯃꯥꯏꯟ ꯆꯥꯕ ꯍꯩꯕ ꯅꯪ
ꯈꯪꯗꯦꯗ ꯅꯪ ꯆꯥꯕꯔꯣ ꯑꯗꯣ
ꯂꯩꯗꯣ ꯌꯦꯔꯨꯝꯒ ꯉꯥꯎ ꯍꯥꯎꯕꯅꯦ ꯌꯦꯔꯨꯝꯒ
ꯈꯪꯗꯦ ꯑꯩꯗꯤ
ꯂꯩꯗꯣ ꯄꯤꯁ ꯄꯤꯁ ꯐꯠ ꯐꯖꯅ ꯀꯛꯊꯠꯂꯣꯕ ꯏꯁꯃꯣꯜ ꯄꯤꯁꯇ ꯑꯗꯨ ꯑꯗꯨꯒ ꯑꯥ ꯊꯨꯝ ꯃꯁꯂꯥ ꯐꯖꯅ ꯍꯥꯞꯄꯣ ꯑꯗꯨꯒꯥ ꯌꯦꯔꯨꯝꯒꯥ ꯄꯨꯔꯥ ꯃꯤꯛꯁ ꯇꯧꯋꯣ ꯑꯗꯨꯒꯥ ꯆꯥꯎꯋꯣ ꯑꯗꯨꯝ ꯍꯥꯎꯕꯅꯦ
ꯑꯧ
ꯎꯝ ꯊꯨꯞꯄ ꯀꯟ ꯆꯥꯎꯋꯣ ꯑꯗꯨꯃꯥꯥꯏꯅ